ꯇꯥꯔꯦ ꯇꯥꯔꯦ
ꯇꯥꯔꯕꯣ
ꯎꯝ
ꯇꯥꯔꯕꯣ
ꯇꯥꯏꯌꯦ ꯇꯥꯔꯦ
ꯎꯝ ꯀꯥꯏ ꯂꯩꯅꯣ ꯌꯥꯝ ꯂꯥꯡꯉꯤꯗ
ꯑꯩꯈꯣꯏ ꯑꯉꯥꯡꯗꯣ ꯇꯤꯚꯤ ꯌꯦꯡꯕ ꯑꯗꯨꯗꯨꯒꯤꯅꯤꯗ
ꯎꯝ ꯍꯩꯅ ꯃꯊꯦꯟ ꯆꯥꯔꯒꯦ
ꯆ ꯆꯥ
ꯋꯥ
ꯈꯣꯝꯊꫭꯛꯄꯤ ꯀꯥꯡꯍꯧꯒꯅꯦ ꯀꯩꯅꯣꯒ ꯆꯥꯏꯌꯦ ꯑꯥ ꯀꯔꯤꯕ ꯑꯥ ꯑ ꯃꯥꯏꯔꯦꯟꯒ ꯗꯁꯀꯨꯁꯀ ꯃꯤꯛꯁ ꯇꯧꯔ ꯊꫭꯡꯉꯦ
ꯑꯣ ꯑꯦ ꯑꯍꯥꯎꯕꯅꯦ ꯑꯗꯨꯗꯤ ꯑꯇꯩꯗꯤ ꯀꯂꯛꯇꯦ‌ ꯑꯩꯅ ꯀꯜꯂꯛꯏꯁꯦ ꯈꯣꯝꯊꯣꯛꯄꯤ ꯀꯥꯡꯍꯧꯗꯣ ꯑꯗꯨ ꯈꯛꯇꯅꯤ ꯑꯗꯨ ꯌꯥꯝꯅ ꯍꯥꯎꯋꯦꯕ ꯑꯩꯗꯤ ꯑꯩꯒꯤ ꯑꯣꯏꯅ ꯄꯥꯝ ꯄꯥꯝꯕꯗꫭ ꯑꯥ
ꯆꯤꯡ ꯆꯤꯡꯗꯒꯤꯔꯥ ꯅꯛꯄꯥ
ꯍꯥ
ꯆꯤꯡꯗꯒꯤ ꯂꯩꯔꯛꯄ ꯇꯥꯔꯕꯣ ꯇꯥꯔꯕꯣ
ꯇꯥꯔꯦ ꯇꯥꯔꯦ ꯆꯤꯡꯗꯩ ꯃꯣꯏ ꯃꯣꯏ ꯑꯗꯨꯗꯣ ꯇꯥꯕ꯭ꯔꯣ
ꯇꯥꯏꯌꯦ ꯇꯥꯏꯌꯦ
ꯑꯣ ꯃꯣꯏꯗ ꯆꯤꯡꯗꯩ ꯂꯩꯔꯛꯏꯗꯣ ꯀꯩꯅꯣꯅ ꯄꯤꯌꯦ ꯀꯤꯂꯣ ꯀꯤꯂꯣꯗ ꯀꯌꯥ ꯄꯤꯒꯦ
ꯑꯦ ꯈꯣꯝꯁꯦꯄꯤꯗꯤ ꯀꯤꯂꯣꯗ ꯌꫭꯜꯂꯝꯃꯣꯏꯌꯦ ꯈꯪꯗꯤꯌꯦ ꯁꯜꯂ ꯁꯜꯂꯒ ꯌꯣꯜꯂꯦꯕꯀꯣ ꯑꯩꯈꯣꯏꯗꯤ ꯂꯨꯄꯥ ꯆꯥꯝꯃꯒꯤ ꯆꯅꯤꯒꯤ ꯈꯔ ꯈꯔ ꯆꯥꯅꯕꯩꯅꯤꯗ ꯌꯥꯝ ꯌꯥꯝ ꯅꯠꯇꯦꯗ
ꯑꯣ ꯌꯥꯝ ꯍꯥꯎꯋꯦ ꯑꯗꯣ ꯑꯩ ꯎꯝ ꯎꯝ ꯃꯊꯪ ꯃꯊꯪ ꯑꯥ
ꯑꯥ ꯑꯗꯨ ꯀꯦꯖꯤ ꯀꯟꯕ ꯆꯦꯔꯪꯗꯣ ꯑꯗ ꯈꯣꯝꯊꫭꯛ ꯄꯤꯗꫭ ꯑꯗꯨꯗꯨꯃ ꯐꯨꯜ ꯍꯥꯞꯀꯥꯟꯗ ꯂꯨꯄꯥ ꯆꯥꯝꯃ ꯆꯥꯝ ꯌꯥꯡꯈꯩꯒꯤ ꯑꯣꯏꯌꯦꯕ ꯌꯥꯝꯅ ꯅꯝꯖꯜ ꯀꯤꯠ ꯀꯤꯠ ꯅꯝꯖꯜꯂꯒ ꯍꯥꯞꯄ ꯌꯥꯗꯦ ꯃꯣꯏꯗꯣ ꯆꯔꯨ ꯆꯦꯡꯒꯨꯝꯒꯤ ꯃꯑꯣꯡ ꯇꯧꯋꯤꯗꯅ ꯑꯗꯨꯗꯨꯒꯤ ꯀꯩꯅꯣ ꯇꯧꯋꯦꯕ ꯅꯝꯖꯜꯂ ꯍꯥꯞꯈ꯭ꯔꯗꯤ ꯂꯣꯏ ꯇꯦꯛꯑꯦꯕ ꯃꯥꯗꯤ ꯑꯃ ꯏꯁꯇ꯭ꯔꯦꯆꯦꯕꯜꯒꯤ ꯇꯥꯏꯞ ꯇꯧꯗꯦꯕ ꯑꯃ ꯑꯩꯈꯣꯏ ꯌꯨꯝꯗ ꯊꯥꯕ ꯆꯦꯡꯒꯨꯝꯒꯨꯝꯕꯗꯤ ꯏꯁꯇ꯭ꯔꯦꯆꯦꯕꯜ ꯑꯣꯏꯕ ꯑꯣꯏꯗ꯭ꯔꯥ ꯑꯗꯨꯃꯥꯏꯅ ꯑꯣꯏꯗꯦ ꯃꯥꯗꯤ ꯄꯦꯛ ꯄꯦꯛ ꯇꯦꯛꯑꯦꯕ ꯑꯗꯨꯅꯅꯦ ꯃꯌꯥꯝ ꯅꯟꯖꯟꯅꯔꯗꯤ ꯇꯦꯛꯄꯒꯤ ꯀꯩꯅꯣ ꯑꯣꯏꯅ ꯇꯧꯋꯦ ꯀꯩꯑꯕ ꯑ ꯌꯥꯝ ꯅꯝꯖꯜꯂꯒ ꯍꯥꯞꯄ ꯌꯥꯗꯦꯕ ꯑꯗꯩꯗꯤ ꯃꯣꯏꯗꯤ ꯀꯩꯅꯣ ꯅꯝꯖꯜꯂꯒ ꯍꯥꯞꯈ꯭ꯔꯅꯤ ꯂꯣꯏꯅ ꯑ ꯈꯂꯩ ꯈꯥꯝ ꯆꯟꯕ ꯍꯥꯏꯕꯔ ꯑꯗꯨꯃꯥꯏꯟ ꯇꯧꯔꯗꯤ ꯍꯥꯎꯇꯦꯕꯀꯣ ꯑꯗꯣ ꯍꯧꯖꯤꯛ ꯏ ꯀꯦꯖꯤ ꯆꯟꯕꯗꯨꯅ ꯂꯨꯄꯥ ꯆꯥꯝꯌꯥꯡꯈꯩ ꯑꯗꯨꯃꯥꯏ ꯆꯥꯡ ꯑꯣꯏꯕꯅꯦ ꯑꯗꯨ ꯇꯥꯡꯕꯅꯦ ꯑꯗꯨꯝ ꯑꯗꯨ ꯍꯦꯛꯇꯞ ꯄꯤꯛ ꯊꯟꯅ ꯀꯦꯖꯤ ꯆꯟꯕ ꯆꯦꯔꯪꯒꯅ ꯀꯦꯖꯤ ꯑꯣꯏꯅ ꯃꯥꯒꯤ ꯋꯦꯠꯇꯣ ꯀꯦꯖꯤ ꯑꯃ ꯌꯧꯕ ꯄꯣꯠ ꯅꯠꯇꯦꯕ ꯑꯗꯨꯅꯤꯗ ꯍꯥꯎꯕꯨꯗꯤ ꯍꯥꯎꯕꯕꯨꯗꯤ ꯌꯥꯝ ꯍꯥꯎꯋꯦ ꯑꯗꯣ ꯑ ꯆꯤꯡꯅꯨꯡ ꯃꯥꯥꯡꯅꯨꯡꯗꯒꯤ ꯊꯤꯔꯒ ꯌꯣꯟꯕ ꯄꯣꯠꯅꯤꯗꯅ ꯑꯗꯨꯅ ꯇꯥꯡꯉꯦꯕ ꯃꯣꯏꯗꯨ ꯀꯔꯤ ꯎꯗꯒꯤ ꯀꯔꯤ ꯎꯒꯤ ꯃꯔꯥꯗꯒꯤ ꯈꯣꯡꯗꯒꯤ ꯑꯣꯏꯕ ꯄꯣꯠꯅꯣꯗꯤ ꯑꯩ ꯈꯪꯗꯦꯀꯣ ꯑꯗꯨꯗꯤ
ꯑꯣ ꯑꯗꯣ ꯑꯩꯗꯣ ꯑ ꯍꯪꯆꯤꯠꯁꯦ ꯅꯣꯏꯗ ꯇꯥꯕ꯭ꯔꯣ ꯇꯥꯕ꯭ꯔꯣ
ꯇꯥꯏꯌꯦ ꯇꯥꯏꯌꯦ ꯇꯥꯏꯌꯦ ꯇꯥꯏꯌꯦ
ꯑꯩ ꯍꯥꯡꯆꯤꯠꯇꯣ
ꯎꯝ
ꯍꯪꯆꯤꯠꯇꯨ ꯅꯣꯏꯔꯣꯝꯗ ꯂꯥꯛꯀꯅꯦꯕꯀꯣ ꯑꯗ ꯑꯥ ꯀꯩꯅꯣꯔꯣꯝꯗ ꯆꯧꯗꯣꯏꯅꯦꯕ ꯑꯥ ꯀꯩ ꯍꯥꯏꯅꯤ ꯃꯣꯏꯔꯥꯡ ꯂꯣꯝꯗ ꯂꯥꯛꯀꯅꯤꯕ ꯑꯗꯨ ꯂꯥꯛꯄꯩꯗꯨ ꯅꯣꯏꯔꯣꯝꯗ ꯆꯪꯉꯛꯑꯒꯦ ꯆꯪꯉꯛꯄꯩꯗꯨꯗ ꯅꯪ ꯈꯔ ꯂꯧꯕꯤꯔꯝꯃꯣ ꯑꯗꯨꯗꯨꯒ ꯑꯩ ꯄꯥꯏꯒꯤꯒꯦꯕ ꯍꯏ ꯊꯕꯛꯇꯣ ꯑꯩꯅ ꯊꯧꯑꯣꯏꯅ ꯂꯝꯕꯤꯁꯦ ꯂꯝꯕꯤ ꯊꯣꯛꯄꯩ ꯆꯪꯉꯛꯄꯗꯣ ꯑꯗꯨꯃꯥꯏꯅ ꯑꯣꯏꯅ ꯇꯧꯔꯛꯀꯦꯕꯀꯣ ꯑꯗꯨ ꯅꯪꯅ ꯈꯔ ꯍꯡꯅ ꯇꯧꯔꯝꯃꯣ
ꯑꯗꯣ ꯅꯪ ꯍꯥꯏꯗꯣ ꯌꯥꯕꯅꯦ ꯌꯥꯕꯨꯗꯤ ꯌꯥꯏꯑꯕꯀꯣ ꯅꯪ ꯍꯥꯏꯁꯦ ꯐ꯭ꯔꯦꯁꯇ ꯑꯗꯨꯝ ꯂꯩꯈꯤꯒꯦ ꯄꯨꯈꯤꯒꯦ ꯍꯥꯏꯔꯥ
ꯑꯥ ꯐ꯭ꯔꯦꯁ ꯑꯗꯨꯝ ꯄꯨꯒꯤꯒꯦꯕ
ꯌꯥꯕꯨꯗꯤ ꯌꯥꯏꯑꯕꯀꯣ ꯑꯗꯣ ꯑꯗꯨ ꯑꯣꯏꯔꯁꯨ ꯀꯩꯅꯣ ꯇꯧꯋꯦ ꯎꯝ ꯂꯝꯕꯤꯗ ꯂꯩꯔ ꯆꯠꯄꯗꯣ ꯑꯩꯈꯣꯏꯔꯣꯝ ꯐꯥꯎꯕꯗꯅꯦ ꯂꯝꯕꯤꯗꯁꯨ ꯆꯨ ꯃꯌꯥꯝꯗꯤ ꯌꯣꯟꯕꯅꯦ ꯑꯗꯣ ꯑꯩꯗꯣ ꯅꯉꯣꯟꯗ ꯐ꯭ꯔꯦꯁꯇꯣ ꯄꯥꯝꯕꯅ ꯑꯩꯅ ꯅꯣ ꯅꯣꯡꯃ ꯋꯥꯠꯂꯤꯉꯩ ꯂꯩꯁꯟꯕꯕꯨꯗꯤ ꯅꯪꯅ ꯂꯝꯕꯤ ꯊꯦꯡꯅꯔꯒ ꯐ꯭ꯔꯦꯁ ꯂꯧꯕꯅꯗꯤ ꯐꯅꯦꯕ ꯑꯗꯣ ꯌꯦꯡꯁꯦ ꯑꯃ ꯂꯝꯕꯤꯗ ꯌꯣꯟꯕꯅꯦꯕ ꯑꯗꯨ ꯗꯥꯎ ꯌꯥꯗ꯭ꯔꯗꯤ ꯌꯣꯟꯗꯕꯁꯨ ꯌꯥꯎꯕꯅꯦ ꯑꯗꯣ ꯑ
ꯅꯪꯅ ꯈꯪꯒ꯭ꯔꯗꯤꯅꯦ
ꯑ
ꯃꯐꯝ ꯃꯐꯝ ꯈꯪꯉꯒꯗꯤ ꯑꯩꯉꯣꯟꯗ ꯍꯥꯏꯔꯛꯑꯣ ꯑꯩ ꯂꯩꯔꯒ ꯆꯠꯈ꯭ꯔꯒꯦ ꯑꯗꯨꯒ ꯂꯩꯔꯨꯔꯒꯦ ꯑ ꯄꯨꯒ꯭ꯔꯒꯦꯕ ꯑꯩꯅ ꯂꯩꯅꯤꯡꯉꯤꯖꯦ ꯂꯨꯄꯥ ꯆꯍꯨꯝꯃꯨꯛꯀꯤ ꯑꯗꯨꯝ ꯌꯥꯔ ꯇꯝꯃꯒꯗꯤ ꯆꯍꯨꯝꯃꯨꯛꯀꯤ ꯂꯩꯒꯦꯕꯀꯣ
ꯇꯝꯕꯩꯕꯨꯗꯤ ꯀꯩꯗꯧꯕꯩ ꯇꯝꯃꯣꯏ ꯌꯥꯟ ꯇꯥꯏꯌꯦ ꯇꯥꯗ꯭ꯔꯕꯣ
ꯇꯥꯏꯌꯦ ꯇꯥꯏꯌꯦ ꯅꯦꯠꯋꯥꯛ ꯌꯥꯝ ꯅꯨꯡꯉꯥꯏꯇꯕ ꯃꯥꯜꯂꯦ ꯉꯁꯤꯁꯦ
ꯇꯝꯕꯩꯕꯨꯗꯤ ꯇꯝꯃꯛꯀꯅꯦꯕꯀꯣ ꯑꯗꯨ ꯑꯣꯏꯔꯁꯨꯅꯦ
ꯑꯣ
ꯑ ꯐꯪ ꯍꯥꯏꯗꯤ ꯍꯧꯖꯤꯛꯁꯦ ꯈꯣꯟꯗꯣꯛꯄꯤꯁꯦ ꯂꯣꯏꯁꯜꯂꯛꯑꯦꯕ
ꯑꯣ
ꯑꯃ ꯅꯣꯡ ꯀꯩ ꯀꯩ ꯇꯥꯁꯜꯂꯒ ꯐꯨꯗꯕꯒꯤ ꯃꯣꯏꯒꯤ ꯃꯇꯝ ꯂꯣꯏꯁꯤꯜꯂꯛꯑꯕꯅꯦꯕ ꯀꯣ
ꯑ ꯑ
ꯑꯗꯣ ꯑꯗꯨꯝ ꯌꯦꯡꯁꯦ ꯌꯦꯡꯁꯦ ꯅꯪ ꯑꯗꯨꯝ ꯂꯥꯛꯑꯀꯥꯟꯗ ꯑꯩꯁꯨ ꯁꯣꯝ ꯅꯀꯟꯗ ꯑꯩꯈꯣꯏꯒꯤ ꯍꯦꯛꯄ ꯃꯤ ꯑꯩꯈꯣꯏꯗ ꯌꯣꯜꯂꯛꯄ ꯃꯤ ꯌꯥꯎꯋꯦꯕ ꯃꯣꯏꯗ ꯍꯦꯛꯄ ꯌꯥꯒꯗ꯭ꯔꯥ ꯁꯤ ꯅꯨꯃꯤꯠꯇ ꯍꯪꯒꯦ ꯑꯗꯣ ꯃꯣꯏꯖꯨ ꯊꯤꯔꯒ ꯆꯤꯡꯗꯩ ꯊꯤꯔꯒ ꯍꯦꯛꯎꯗꯣꯏꯅꯦꯕ ꯐꯪꯕ ꯍꯥꯏꯖꯦ ꯍꯦꯛꯅꯤꯡꯉꯦꯅ ꯍꯦꯛꯇ ꯍꯦꯛꯄ ꯌꯥꯕ ꯅꯠꯇꯦ ꯄꯥꯜꯂꯝꯗ꯭ꯔꯗꯤ ꯆꯣꯛꯇꯣꯏꯅꯤꯗꯅ
ꯑꯥ
ꯐꯪꯉꯕꯨꯗꯤ ꯐꯪꯉꯕꯨꯗꯤ ꯀꯝꯄꯜꯁꯔꯤ ꯑꯩ ꯀꯩꯅꯣ ꯇꯧꯒꯦ ꯂꯩꯔꯝꯃꯒꯦ
ꯑꯣ ꯑꯗꯣ ꯑꯩꯗꯣ ꯑ ꯀꯅꯣ ꯇꯧꯕ ꯂꯥꯛꯇꯣꯏꯅꯦꯕ ꯑ ꯁ꯭ꯀꯨꯜ ꯑꯃꯗ ꯑꯉꯥꯡꯒꯤ ꯑꯦꯠꯃꯤꯁꯟ ꯇꯧꯕꯩꯖꯨ ꯂꯥꯛ ꯑꯗꯨꯅꯦꯕꯀꯣ
ꯎꯝ
ꯑꯉꯥꯡ ꯑꯃ ꯑꯩꯈꯣꯏ ꯀꯀꯥꯒꯤ ꯃꯆꯥꯅꯦꯕ ꯃꯥꯁꯦ ꯀꯩꯅꯣ ꯇꯧꯕ ꯍꯥꯏꯇꯥꯔꯦ ꯑ ꯁꯨꯝꯕ ꯇꯝꯕꯗꯣ ꯎꯝ ꯎꯝ ꯐꯔꯛ ꯈꯤꯇꯪ ꯇꯥꯔꯕ ꯑꯗꯨꯗꯨꯒꯤ ꯑ ꯍꯩꯅꯔꯒ ꯊꯝꯃꯟꯗꯣꯏꯅꯦꯕ
ꯑꯗꯨꯗ‌ꯣ ꯑꯗꯨ ꯑꯗꯨꯗꯨꯒꯤꯅꯤꯗ ꯀꯩꯁꯨ ꯀꯩꯅꯣ ꯇꯧꯕ ꯊꯣꯏꯗꯣꯛꯄ ꯀꯩꯅꯣ ꯂꯩꯕꯥ ꯅꯠꯇꯦ ꯑꯗꯥ ꯅꯣꯏꯗꯁꯨ ꯅꯣꯡꯃꯇꯥ ꯂꯛꯀ‌ꯦ ꯇꯧꯕꯅꯤ ꯁꯪꯗꯔꯦꯅꯦ ꯂꯥꯛꯇꯧ ꯃꯇꯝ ꯃꯇꯝꯗꯣ ꯑꯥ ꯀꯩ ꯍꯥꯏꯅꯤ ꯑꯃꯃꯨꯛ ꯂꯥꯛ ꯊꯕꯛꯁꯦ ꯑꯃꯃꯨꯛ ꯂꯥꯛ ꯀꯩꯕ ꯑꯗꯣꯝꯗ ꯂꯥꯛꯄꯒꯤ ꯊꯑꯣꯏꯅ ꯃꯇꯝ ꯀꯥꯏꯊꯣꯛꯄ ꯁꯪꯗꯕ ꯍꯥꯏꯇꯥꯔꯦ
ꯑꯗꯣ ꯁꯨꯃꯥꯏꯅ ꯇꯧꯔ‌ꯣꯗꯅ ꯅꯣꯏ ꯑꯉꯥꯡ ꯊꯤꯜꯂꯛꯄꯗꯣ ꯑꯗꯨꯗ ꯊꯤꯜ ꯂꯥꯛꯑꯣ ꯑꯗꯨ‌ꯗ‌ꯣ ꯑꯩꯈꯣꯏꯗ ꯆꯥꯛ ꯆꯥꯔꯁꯤ ꯑꯗꯨꯒ ꯊꯤꯜ ꯑꯗꯨꯗ ꯆꯪꯉꯛꯑꯣ ꯀꯩꯅꯣ ꯑꯗꯣ ꯅꯪ ꯀꯣꯝꯗꯣꯛ ꯍꯧꯖꯤꯛꯖꯨ ꯑꯗꯨꯃꯥꯏ ꯇꯧꯖꯦ ꯍꯥꯏꯔꯒꯅ ꯑꯩ ꯅꯣꯡꯃ ꯋꯥꯠꯂꯤꯉꯩꯗ ꯂꯩꯁꯜꯂꯝꯃꯒꯦ ꯑꯗꯣ ꯅꯣꯡꯃ ꯋꯥꯠꯂꯤꯉꯩꯗ ꯍꯥꯏ ꯆꯦ ꯑꯁ ꯅꯣꯡꯃ ꯊꯝꯕꯗꯅꯦ ꯍꯦꯛꯇ ꯃꯣꯏꯗꯤ ꯌꯥꯝ ꯊꯨꯅ ꯁꯥꯠꯀꯜꯂꯦꯕ ꯐ꯭ꯔꯦꯁꯇ ꯆꯥꯕꯅ ꯍꯥꯎꯕꯅꯦ ꯑꯗꯨꯗꯨꯒꯤ ꯈꯟꯕꯩ ꯋꯥꯅꯤ ꯑꯗꯨ ꯑꯣꯏꯔꯒꯅ ꯅꯪ ꯅꯨꯃꯤꯠꯇꯣꯔ ꯑꯩ ꯍꯥꯏꯅꯒ꯭ꯔꯒꯦ ꯁꯨꯃꯥꯏꯅ ꯍꯦꯛꯄꯤꯌꯣꯅ ꯑꯗꯨꯗꯨꯒ ꯈꯔ
ꯌꯥꯏ ꯌꯥꯏ ꯌꯥꯝ ꯊꯤꯅ ꯌꯥꯏꯌꯦ ꯑꯗꯨꯗꯣ ꯑꯗꯨꯗꯤ ꯑꯩꯗꯣ ꯍꯥꯏꯔꯛꯑꯒꯦꯕꯀꯣ ꯀꯟꯐꯥꯝ ꯇꯥꯔꯒꯦꯍꯦ ꯅꯪ ꯑ ꯍꯥ ꯍꯣꯔꯦꯟꯗꯩ ꯍꯥꯏꯗꯣꯏꯔ ꯅꯠꯇ꯭ꯔꯒꯅ ꯀꯃꯥꯏ ꯇꯧꯗꯣꯏꯅꯣ ꯍꯥꯎ
ꯍꯥꯏꯈ꯭ꯔ ꯍꯥꯏꯈ꯭ꯔꯗꯣꯏꯅꯦ
ꯀꯩ ꯍꯥꯏꯅ‌ꯣ ꯇꯍꯧꯗꯔ‌ꯦ ꯑꯃꯨꯛꯀ ꯍꯥꯏꯔꯛ‌ꯑꯣꯅ‌ꯦ ꯑ ꯍꯜꯂꯣ ꯍꯥꯏꯔꯛꯑ‌ꯣ ꯇꯥꯏꯌꯦ
ꯇꯥꯔꯕꯣ ꯇꯥꯔꯕꯣ ꯍꯜꯂꯣ
ꯍꯜꯂꯣ ꯇꯥꯏꯌꯦ
ꯃꯥ ꯀꯔꯤꯅꯣꯅꯦꯍꯦ ꯀꯩꯗꯧꯔꯤꯅꯣ ꯇꯧꯔꯤꯗꯨꯕꯨ
ꯇꯥꯏꯌ‌ꯦ ꯇꯥꯗꯔꯣ
ꯇꯥꯏꯌꯦ ꯇꯥꯏꯌꯦ ꯅꯪ ꯑꯩꯅ ꯀꯧꯕ ꯑꯝꯇ ꯈꯨꯝꯃꯛꯇ꯭ꯔꯦ ꯉꯁꯥꯏꯗꯒꯤ ꯍꯜꯂꯣ
ꯈꯨꯝꯃꯦꯅꯦ ꯑꯩꯅꯦ ꯅꯪꯅ ꯉꯥꯡꯕ ꯂ‌ꯣꯏꯃꯛ ꯇꯥꯏꯌ‌ꯦ
ꯑꯩꯁꯨ ꯅꯪꯅ ꯉꯥꯡꯕ ꯇꯥꯏ ꯍꯥꯏꯕ ꯑꯗꯨꯗꯤꯅꯦ ꯅꯨꯃꯤꯠ ꯑꯩ ꯍꯣꯔꯦꯟ ꯍꯥꯏꯈ꯭ꯔꯒꯦ ꯃꯣꯏꯗ ꯍꯦꯛ ꯈꯔꯣꯅ ꯁꯤ ꯅꯨꯃꯤꯠꯇ ꯃꯥ ꯂꯥꯛ ꯃꯤ ꯂꯥꯛꯀꯅꯤ ꯂꯩꯒꯦ ꯈꯣꯠꯀꯦꯅ ꯍꯥꯏꯈ꯭ꯔꯒꯦꯀ‌ꯣ ꯀꯣ ꯑꯗꯨꯒ ꯑꯗꯨ ꯅꯨꯃꯤꯠꯇꯨꯗ ꯑꯗꯨꯃꯥꯏꯅ ꯑꯣꯏꯅ ꯇꯧꯔꯁ‌ꯦ ꯑꯗꯨꯅ ꯐꯔꯅꯤ
ꯍꯣꯏ ꯍꯣꯏ ꯑꯗꯨꯗꯤ ꯑꯗꯨꯗ ꯁꯣꯏꯗꯕꯤꯗ ꯇꯧꯁꯜꯂ ꯀꯟꯐꯥꯝ ꯇꯥ ꯇꯁꯤꯜꯂꯁꯦ ꯗ‌ꯣ ꯑꯩꯈꯣꯏꯗꯣ ꯃꯤ ꯑꯅꯤ ꯑꯍꯨꯝ ꯂꯥꯛꯀꯅꯦꯕꯀꯣ ꯑꯥ ꯃꯤ ꯑꯅꯤ ꯑꯍꯨꯝ ꯂꯥꯛ ꯑꯗꯣ ꯎꯝ ꯑꯥ ꯃꯥꯏ ꯃꯥꯥꯏꯒꯤ ꯁꯨ ꯈꯔ ꯈꯔ ꯄꯥꯝꯃꯦ ꯍꯥꯏꯅꯔꯛꯀꯗꯧꯕ ꯃꯥꯜꯂꯦꯕ ꯑꯩꯒꯤ ꯆꯍꯨꯝꯒꯤ ꯂꯩꯔꯅꯤꯗꯅ ꯑ ꯃꯥꯏ ꯃꯥꯏꯒꯤ ꯑꯥ ꯆꯅꯤꯒꯤ ꯂꯩꯕ ꯆꯥꯃꯒꯤ ꯂꯩꯕ ꯑꯗꯨꯝ ꯌꯥꯎꯔꯛꯀꯅꯤꯕ ꯑꯗ‌ꯣ ꯑꯗꯨ ꯀꯩꯅ‌ꯣꯗꯨꯝ ꯅꯪ ꯈꯔ ꯌꯥꯝꯅ ꯑꯣ ꯂꯣꯏꯅꯃꯛ ꯂꯩꯗꯔꯁꯨ‌ ꯌꯥꯕ ꯅꯠꯇ꯭ꯔꯣ ꯌꯥꯝ ꯍꯥꯏꯔꯒ ꯍꯥꯏꯗꯤ ꯑꯌꯥꯝꯕ ꯁꯔꯨꯛꯇꯤ ꯂꯩꯔꯅꯦꯕꯀꯣ
ꯑꯁ ꯑꯗꯨꯝ ꯅ‌ꯣ ꯑꯗꯨꯛ ꯌꯥꯝꯅ ꯂꯨꯞ ꯂꯨꯄꯥꯅꯦ ꯅꯣꯏ ꯀꯩꯁꯨ ꯍꯥꯏꯗꯤ ꯃꯣꯏꯅ ꯌꯣꯜꯂꯛꯀꯗꯣꯏꯗꯣ ꯀꯩꯁꯨ ꯂꯨꯄꯥ ꯂꯤꯁꯤꯡ ꯑꯃ ꯄꯣꯏ ꯀꯩꯁꯨ ꯐꯔꯣꯏ ꯀꯩꯁꯨ ꯌꯥꯝ ꯐꯪꯗꯕꯅꯦ ꯍꯥꯏꯕ ꯈꯔ ꯈꯛꯇꯪꯒꯤ ꯋꯥꯔꯤꯅꯦ ꯂꯨꯄꯥ ꯆꯥꯝꯔꯤ ꯑꯃ ꯆꯥꯝꯃꯉꯥꯒꯤ ꯋꯥꯔꯤꯅꯤ ꯂꯩꯇꯕꯅꯤ ꯂꯩꯇꯕꯅꯤ ꯌꯥꯝ ꯀꯥꯟꯅ ꯃꯣꯏꯁꯨ ꯍꯦꯛꯅꯤꯡ ꯆꯤꯡꯉꯦꯅ ꯌꯥꯝ ꯋꯥꯅ ꯊꯤꯈ꯭ꯔꯥꯖꯥꯠꯅꯤꯍ‌ꯦ‌ ꯆꯤꯡꯂꯛꯇꯨ ꯆꯠꯂꯒ ꯄꯥꯜꯂꯝꯗꯕꯅ ꯀꯣꯡꯒꯥꯏ ꯑꯃ ꯑꯗꯨꯃꯥꯏꯅ ꯃꯌꯥꯝ ꯌꯥꯎꯈ꯭ꯔꯖꯥꯠꯅꯤ ꯃꯤ ꯃꯌꯥꯝ ꯆꯠꯄꯅꯤ ꯊꯤꯕ ꯃꯣꯏꯗꯪ ꯅꯠꯇꯤꯌꯦ ꯑꯩꯈꯣꯏ ꯁꯤꯒꯤꯅ‌ꯦ ꯊꯪꯅꯕ ꯈꯨꯜ ꯑꯃ ꯑꯅꯤꯗꯣ ꯑ ꯑꯗꯣꯝꯒꯤ ꯃꯤ ꯂꯣꯏꯅꯃꯛ ꯊꯤꯔꯤꯅꯦ ꯃꯣꯏ ꯌꯣꯜꯂꯤꯁꯤꯡꯗꯣ ꯊꯥꯔ ꯌꯣꯟꯕ ꯑꯝ ꯍꯥꯏꯕ ꯆꯤꯡꯅꯨꯡꯗ ꯆꯪꯉꯒ ꯊꯤꯕ ꯉꯥꯛꯇꯅꯦꯕ ꯑꯗꯨꯅ ꯍꯦꯛꯇꯥ ꯄꯥꯝꯃꯦꯗꯅꯁꯨ ꯆꯠꯂꯒ ꯍꯦꯛꯇ ꯐꯪꯕ ꯄꯣꯠꯁꯨ ꯅꯠꯇꯦ ꯍꯥꯏꯕ ꯗꯥꯎ ꯗꯥꯎꯗꯁꯨ ꯄꯔꯦ ꯌꯥꯝ
ꯑꯩꯈꯣꯏꯗꯤ ꯑꯃꯨꯛ ꯀꯩꯅꯣ ꯈꯪꯗꯦꯕ ꯑꯐ ꯐꯠꯇꯕꯗꯣ ꯈꯪꯗꯦꯕꯀꯣ ꯍꯥꯏꯗꯤ ꯐꯥꯕ ꯐꯠꯇꯕ ꯈꯪꯗꯦꯗꯤ ꯄꯣꯠꯇꯣ ꯅꯧꯔꯤꯔꯥ ꯂꯩꯔꯤꯔꯥ ꯀꯩꯗꯧꯔꯤꯅ ꯈꯪꯗꯦꯕ ꯑꯗꯨ ꯅꯣꯏ ꯆꯠꯃꯤꯟꯅꯔꯒ ꯅꯣꯏꯅ ꯌꯦꯡꯉ ꯂꯩꯇꯥꯥꯔꯦ ꯑꯗꯨꯅꯦ
ꯑꯗꯨꯕꯨꯗꯤ ꯑꯩꯈꯣꯏꯅ ꯁꯤꯗ ꯂꯧꯁꯜꯂꯒ ꯊꯝꯃꯗꯣꯏꯅꯦ ꯃꯣꯏꯗ ꯑꯗꯨꯝ ꯍꯥꯏꯈ꯭ꯔꯅꯤ ꯑꯗꯨꯒ ꯑꯩꯈꯣꯏꯅ ꯂꯧꯔꯨꯔꯅꯤ ꯑꯗꯣ ꯁꯨꯃꯥꯏꯅ ꯇꯧꯋꯤ ꯃꯣꯏꯁꯦ ꯈꯔ ꯁꯠꯀꯥꯏꯕꯅ ꯑꯃ ꯂꯩꯇ꯭ꯔ‌ꯣ ꯈꯔ ꯀꯃꯥꯏ ꯍꯥꯏꯅꯤ ꯎꯝ ꯂꯩꯗꯁꯨ ꯂꯩꯇ꯭ꯔꯣ ꯄꯣꯝꯕ ꯁꯥꯠꯀꯥꯏꯕ ꯍꯥꯏꯅ ꯑꯗꯨꯏ ꯏꯁꯇꯥꯜꯅꯤꯗ ꯄꯣꯝꯃꯒꯅ ꯍꯦꯟꯅ ꯅꯧꯔꯦ ꯑꯗꯨꯅ ꯀꯨꯏꯅ ꯊꯝ ꯌꯥꯔꯦ ꯁꯥꯠꯀꯥꯏꯔꯒꯅ ꯀꯨꯏꯅ ꯊꯝꯕ ꯌꯥꯗ꯭ꯔꯦ ꯆꯥꯝꯕ ꯈꯣꯠꯄꯗꯁꯨ ꯌꯥꯝꯅ ꯆꯠꯂꯦ ꯑꯗꯨ ꯃꯉꯥꯏ
ꯍꯣꯏ ꯍꯣꯏ ꯑꯗꯨꯗꯒꯤ ꯑꯗꯨꯃꯥꯏꯅ ꯇꯧꯔꯒ ꯈꯔ ꯌꯦꯡꯉ ꯂꯧꯔꯔꯤꯁꯦ ꯑꯩꯈꯣꯏꯁꯨ ꯌꯥ ꯅꯣꯡ ꯐꯗꯣꯛ ꯆꯥꯕꯅꯤ ꯑꯗꯨꯝ ꯍꯥꯎꯅ ꯆꯥꯅꯤꯡꯉꯦꯕꯀꯣ
ꯌꯥꯏꯌꯦ ꯌꯥꯏꯌꯦ ꯅꯣꯏꯒꯤ ꯅꯃꯥꯟꯅꯕꯈꯩꯗꯨꯁꯨ ꯂꯧꯅꯕ ꯍꯥꯏꯅꯔꯁꯦ ꯑꯗꯨꯝ ꯌꯣꯟꯕꯕꯨꯗꯤ ꯑꯗꯨꯝ ꯅꯣꯏ ꯑꯗꯨ ꯀꯣꯅꯗꯦ ꯑꯣꯏꯅ ꯌꯥꯝ ꯂꯧꯅꯤꯡꯉꯦ ꯍꯥꯏꯔꯁꯨ ꯀꯣ ꯂꯝꯕꯤꯗ ꯊꯧꯗꯧꯔꯒ ꯂꯝꯕꯤ ꯃꯄꯥꯟꯗ ꯃꯣꯏꯁꯦ ꯑꯌꯥꯝꯕꯅꯅꯦ ꯀꯩꯅꯣꯗ ꯌꯣꯟꯕꯅꯦ ꯄꯨꯡ ꯑꯅꯤ ꯑꯍꯨꯝ ꯇꯥ ꯁ꯭ꯋꯥꯏꯗ ꯌꯣꯜꯂꯛꯑꯅꯦꯕꯀꯣ ꯑꯗꯨꯝ ꯀꯥꯟꯗ ꯊꯧꯗꯔꯒ ꯌꯦꯡꯉ ꯂꯣꯏꯔ ꯌꯥꯎꯔꯝꯕꯁꯨ ꯑꯗꯨꯝ ꯌꯥꯎꯗꯤ ꯌꯥꯎꯕꯟꯗ ꯁꯨꯃꯥꯏꯅ ꯑꯗꯨꯝ ꯐꯪꯕ ꯄꯣꯠꯅꯤꯅ
ꯑꯅꯤ ꯑꯍꯨꯝ ꯍꯥꯏꯁꯦ ꯅꯨꯡꯊꯤꯜꯒꯤꯔꯣ ꯅꯪꯁꯦ ꯑꯩꯈꯣꯏ ꯆꯠꯃꯤꯟꯅꯕ ꯌꯥꯎꯕꯅ ꯅꯪꯁꯦ ꯑꯩꯈꯣꯏꯒ ꯆꯠꯃꯤꯟꯅꯕ ꯌꯥꯎꯕꯅ ꯐꯕ꯭ꯔꯣ ꯅꯠꯇ꯭ꯔꯒꯅ ꯍꯜꯂꯛꯑꯒ ꯊꯣꯛꯀ ꯍꯥꯏꯔꯣꯀꯩ ꯍꯥꯏꯅꯣ
ꯑꯩ ꯌꯥꯎꯔꯔꯣꯏꯒꯦ ꯅꯣꯏ ꯑꯉꯥꯡꯗꯣ ꯊꯤꯟꯗꯣꯛꯎꯔꯣ ꯑꯗꯨꯗꯨꯒꯅꯦ ꯍꯜꯂꯛꯑꯀꯥꯟꯗ ꯑꯣꯏꯅ ꯆꯠꯂꯁꯤꯗꯨꯅ ꯐꯅꯤꯌꯦ
ꯑꯗꯨꯗꯤ ꯑꯃ ꯄꯨꯡ ꯑꯃ ꯑꯅꯤꯗꯤ ꯌꯥꯔꯕ ꯄꯨꯡ ꯑꯍꯨꯝ ꯗꯨꯃꯥꯏ ꯇꯥꯗꯧꯗꯤ ꯃꯥꯜꯂꯦ ꯑꯣ ꯍꯣꯏ ꯌꯥꯔꯦ ꯑꯣꯏꯅꯤꯡꯕ ꯑꯣꯏꯔꯁꯅꯨ ꯑꯗꯨꯝ ꯂꯩꯗꯤ ꯂꯩꯔꯁꯦ ꯊꯣꯛꯑꯒ ꯑꯗꯨꯝ ꯅꯨꯡꯗꯥꯡꯐꯥꯎꯁꯨ ꯑꯗꯨ ꯌꯧꯔꯝꯒꯅꯦꯕ ꯄꯨꯡ ꯇꯔꯨꯛ ꯇꯔꯨ ꯇꯔꯦ ꯃꯈꯥꯏꯔꯨ ꯑꯣꯂꯥꯏ ꯌꯣꯂꯝ ꯈ ꯇꯔꯦ ꯃꯈꯥꯏꯗꯗ꯭ꯔꯁꯨ ꯇꯥꯔꯨꯛ ꯐꯣꯟꯕꯤ ꯌꯣꯜꯂꯝꯒꯅꯦꯕꯀꯣ
ꯍꯣꯏ ꯌꯣꯟꯕ ꯍꯥꯏꯁꯦ ꯁꯤꯠꯈ꯭ꯔꯗꯤ ꯑꯗꯨꯝ ꯌꯣꯜꯂꯔꯣꯏꯗꯣꯏꯅꯤ ꯁꯤꯠꯇ꯭ꯔꯗꯤ ꯏ ꯐꯝꯗꯣꯏꯅꯦ ꯑꯗꯨꯃꯥꯏꯅ ꯁꯤꯠꯄ ꯍꯥꯏꯁꯦ ꯑꯁ ꯊꯨꯅ ꯊꯨꯅ ꯁꯤꯠꯄꯅꯤꯗ ꯃꯣꯏꯗꯤ ꯃꯤꯅ ꯆꯥꯅꯤꯡꯕ ꯄꯣꯠ ꯑꯣꯏꯕꯒꯤ ꯆꯥꯛ ꯆꯥꯔꯕ ꯅꯪꯗꯤ
ꯆꯥꯛ ꯆꯥꯔꯦ ꯑꯩ ꯑꯉꯥꯡꯁꯤ ꯆꯥꯛꯂꯧꯕ ꯆꯠꯂꯣꯅ ꯍꯥꯏꯌꯦ ꯆꯥꯠꯂꯨꯒꯦ ꯇꯧ ꯔꯤꯅꯦ
ꯑꯣ ꯀꯩꯅꯣꯗꯤ ꯀꯩꯕ ꯂꯦꯡꯖꯪ ꯆꯥꯔꯒꯦ
ꯉꯁꯤꯗꯤ ꯑꯥ ꯁꯣꯏꯕꯨꯝ ꯏꯔꯣꯝꯕ ꯑꯃꯅꯦ ꯑꯗꯨꯒ ꯀꯩꯅꯣ ꯑꯃꯒ ꯊꯨꯝꯌꯥꯥꯛꯄꯤ ꯎꯝ ꯑꯔꯧꯕ ꯑꯃꯒ ꯑꯗꯨꯃꯥ ꯇꯧꯔ ꯆꯥꯏ ꯀꯐꯔ ꯀꯐꯣꯔꯁꯤ ꯀꯥꯎꯋꯦ ꯍꯥꯎꯋꯦ ꯍꯥꯎꯋꯦ ꯑꯁꯤꯅꯤ ꯌꯥꯝ ꯍꯥꯎꯋꯦ ꯍꯧ ꯁꯣꯏꯕꯨꯝꯁꯤꯗ ꯆꯥꯊꯣꯛꯇꯥ ꯅꯥ ꯆꯥꯕ ꯏꯟꯖꯥꯡ ꯃꯅꯨꯡ ꯆꯜꯂꯤꯅ
ꯑꯗꯨꯗꯨꯅ ꯍꯥꯎꯔꯦ ꯍꯥꯎ ꯍꯥꯎꯕꯩꯗꯤ ꯑꯗꯨꯝ ꯍꯥꯎꯋꯦ
ꯑꯩꯗꯤ ꯀꯩꯅꯣꯗꯣ ꯌꯥꯝ ꯆꯥꯅꯤꯡꯉꯦ ꯀꯩꯕ ꯍꯧꯖꯤꯛꯀꯤ ꯊꯨꯝ ꯂꯥꯡꯄꯤꯗꯣ ꯑꯗꯨꯗꯣ ꯌꯥꯝ ꯆꯥꯅꯤꯡꯉꯦ
ꯎ ꯌꯥꯈꯦ ꯄꯔꯅ